ꯑꯣ ꯆꯥꯛ ꯆꯥꯔꯕꯣ
ꯀꯔꯤꯕ ꯁꯔꯦ ꯆꯥꯛ ꯆꯥꯔꯦ ꯉꯁꯥꯏꯅ ꯇꯥꯠꯇꯕ꯭ꯔꯣ
ꯇꯥꯥꯏꯌꯦ ꯇꯥꯌꯦꯦ ꯇꯥꯔꯦ
ꯑꯝ ꯎꯝ ꯅꯣꯏꯗꯤ ꯁꯔꯦ
ꯍꯜꯂꯣ
ꯑꯣ ꯇꯥꯏ ꯇꯥꯏ ꯍꯧꯖꯤꯛ ꯑꯃꯨꯛ ꯇꯥꯏ
ꯑ ꯑ ꯑ
ꯅꯣꯏꯗꯤ ꯆꯥꯂꯨꯕꯣ
ꯎꯝ ꯆꯥꯛ ꯍꯦꯛ ꯇꯣꯑꯒ ꯅꯪꯕꯨ ꯀꯣ ꯇꯔ ꯀꯅꯤ
ꯎꯝ ꯀ ꯃꯊꯦꯜ ꯇꯧꯔꯒꯦ
ꯉꯁꯤꯗꯤ ꯌꯦꯟ ꯑꯣꯏꯅ ꯆꯥꯏ
ꯎꯝ
ꯅꯪ ꯀꯩꯖ ꯍ ꯍ ꯀꯩꯀꯥꯟ ꯆꯥꯏꯦ ꯅꯪꯗꯤ
ꯆꯦꯡꯒꯨꯝ ꯆꯦꯡꯒꯨꯝꯗꯣ ꯈꯪꯕ꯭ꯔꯣ
ꯑꯣ ꯈꯪꯉꯦ
ꯎꯝ ꯃꯁꯔꯨꯝꯗ ꯑꯗꯨꯗ
ꯑ ꯑꯣ ꯑꯣ
ꯑꯩꯈꯣꯏ ꯏꯅꯦꯦꯛ ꯑꯣꯏꯅ ꯖꯪꯒꯜꯗꯒꯤ ꯄꯨꯔꯛꯄ
ꯎꯝ ꯑꯁ ꯍꯥꯎꯔꯝꯒꯅꯤꯗ
ꯎꯝ ꯈꯪꯗꯦ ꯑꯣꯔꯒꯥꯅꯤꯛ ꯌꯦꯅꯦꯅ ꯄꯨꯆꯥꯥꯗ ꯆꯥꯕꯅꯤ ꯍꯥꯎꯕ ꯍꯥꯎꯗꯕ
ꯎꯝ
ꯀꯔꯤ ꯊꯧꯔꯝꯃꯤꯅ ꯑꯃꯗꯤ
ꯎꯝ ꯁꯨꯃꯥꯏ ꯇꯧꯔꯒ ꯌꯦꯟꯗꯣ ꯃꯆꯤꯟꯖꯥꯛ ꯄꯤꯒꯦꯅ ꯊꯣꯛꯂꯛꯏꯅꯦ
ꯎꯝ ꯀꯔꯤꯌꯥꯕ
ꯌꯦꯟꯗꯣ ꯑꯩꯈꯣꯏ ꯌꯨꯝꯗ ꯌꯦꯟ ꯌꯦꯟꯂꯣꯏꯌꯦꯕ ꯕꯣꯏꯂꯔ ꯑꯗꯨꯒꯤ ꯑꯗꯨ ꯆꯤꯟꯖꯥꯛ ꯄꯤꯒꯦꯅ ꯊꯣꯛꯂꯛꯄꯅꯤꯗ
ꯎ ꯍꯧꯖꯤꯛꯄꯣ
ꯎꯝ ꯅꯪꯗꯦ
ꯑꯩꯈꯣꯏꯗꯤ ꯍꯤꯞꯄꯒ ꯂꯩꯔꯦꯗ
ꯎꯝ ꯎꯝꯉꯥꯏꯔꯃꯦ
ꯦꯟꯣꯔꯦꯟ ꯣꯅꯤ
ꯍꯣꯔꯦꯟ ꯑꯃꯨꯛ ꯍꯧꯒꯠꯅꯤꯡꯉꯥꯏ
ꯎꯝ ꯍꯉ ꯇꯣꯏꯅꯤꯍꯦ ꯃꯣꯟ ꯐꯖꯒꯗꯧꯔꯤ ꯁꯤꯗꯤ
ꯍꯣꯏꯅꯤ ꯁꯤ ꯈꯦ
ꯅꯣꯏꯗꯤ ꯌꯦꯡꯗꯣꯏꯔꯣ
ꯎꯝ ꯍꯉꯣꯏꯗ ꯍꯥꯏꯗꯤ ꯁꯀꯨꯜ ꯀꯥꯏꯩꯅꯔꯤ ꯄꯥꯗ ꯑꯣꯏꯅ
ꯈꯁ ꯑꯗꯨꯅ ꯍꯦꯟꯅ ꯐꯩꯌꯦ ꯑ ꯀꯟꯅ ꯄꯥꯎ
ꯐꯥꯗ꯭ꯔꯦ
ꯎꯝ ꯣꯟ ꯂꯣꯏꯗꯣꯔꯦ ꯅꯣꯡ ꯐꯗꯧꯗ ꯌꯦꯡꯕ ꯌꯥꯏꯗꯨꯅ
ꯍꯣꯏ ꯃꯔꯛ ꯃꯔꯛꯇꯗ ꯌꯦꯡꯉꯦ ꯑꯗꯣ ꯑꯁ ꯑꯥꯔꯖꯦꯟꯇꯤꯅꯥꯒꯤꯗꯤ ꯌꯦꯡꯅꯤꯡꯗꯦ
ꯍꯝ ꯍꯨꯝ ꯑꯗ ꯏꯪꯒꯟ ꯂꯩꯁꯤꯗꯤ ꯑꯩꯁꯨ ꯏꯪꯒꯟ ꯁꯄꯣꯔꯠꯅꯤ ꯄꯖꯦꯟꯁꯤꯅ ꯁꯞꯄꯣꯔꯠ ꯇꯧꯗ꯭ꯔꯁꯨ ꯏꯟ ꯂꯟꯅ ꯇꯧꯕ ꯌꯥꯏꯅ ꯍꯜꯂꯣ ꯍꯜꯂꯣ ꯍꯜꯂꯣ